ꯑꯣ ꯇꯥꯕ
ꯇꯥꯏꯌꯦꯦ ꯆ ꯆꯥ ꯈꯄ꯭ꯔꯣ
ꯆꯥꯔꯦ ꯅꯪꯗꯤ ꯆꯥꯗ꯭ꯔꯤꯕ꯭ꯔꯣ
ꯑꯁ ꯑꯩꯁꯨ ꯇꯥꯈ꯭ꯔꯦꯒ ꯁꯤ ꯉꯁꯤꯗꯤꯦ ꯐꯖꯅ ꯍꯥꯎꯅ ꯆꯥꯈ꯭ꯔꯦ
ꯀꯔꯤ ꯃꯊꯦꯜ ꯆꯥꯕ꯭ꯔꯣ
ꯑ ꯉꯁꯤꯗ ꯎꯝ ꯑꯥ ꯃꯈꯥꯒꯤ ꯑꯥ ꯉꯔꯥꯡ ꯕꯣꯜ ꯉꯝꯗꯕ ꯅꯨꯄꯤꯗꯣ
ꯎꯝ
ꯃꯥꯅ ꯀꯩꯅꯣ ꯇꯧꯕ ꯎꯝ ꯃꯥꯅ ꯁꯣꯏꯕꯨꯝꯒ ꯑꯦ ꯎꯁꯣꯏꯒ ꯀꯩꯅꯣ ꯃꯦꯠꯂꯒ ꯄꯨꯔꯛꯄꯅꯦꯕ
ꯎꯝ
ꯌꯦꯟꯁꯥꯗꯨ ꯑꯗꯨ ꯆꯥꯕꯅꯦꯕ ꯌꯥꯝ ꯍꯥꯎꯋꯦ
ꯕꯣꯜ ꯉꯝꯃꯛꯒꯤ ꯥꯔꯇꯤ ꯉꯝꯗꯕꯒꯤ ꯇ꯭ꯔꯤꯠ ꯇꯧꯕ꯭ꯔꯣ ꯀꯔꯤꯔꯣ
ꯍꯣꯏ ꯑ ꯀꯥꯏꯏꯗꯒꯤ ꯁꯤꯗ ꯅꯨꯄꯤ ꯑꯃ ꯂꯥꯛꯑꯦꯕꯀꯣ ꯃꯥꯅ ꯑ ꯉꯔꯥꯡ ꯅꯣꯏꯒꯤ ꯇꯥꯕꯗꯣ ꯏꯀꯥꯏꯈ꯭ꯔꯦꯅꯦ ꯁꯤꯗꯤ ꯃꯥ ꯂꯩ ꯃꯥ ꯂꯩꯒꯦ ꯇꯧꯕ꯭ꯔꯥ ꯈꯪꯗꯦ ꯉꯁꯥꯏꯗꯒꯤ ꯂꯩꯌꯦꯕ ꯁꯤꯗ ꯑꯗꯨꯒꯤ ꯑꯩꯅ ꯑꯁ ꯈꯪꯗꯦ ꯑꯩꯅ ꯁꯤ ꯁꯤ ꯃꯤꯒ ꯌꯦꯡꯃꯤꯟꯅꯔꯣꯏ ꯑꯩꯅ ꯍꯥꯏꯕ ꯑꯁ ꯁꯤꯡ ꯀꯕꯥꯔ ꯇꯧꯕꯤꯗꯨꯣ
ꯑꯅꯣꯏꯕꯤꯒꯤ ꯑꯦ ꯃꯆꯦꯗꯣ ꯎꯝ ꯂꯣꯏꯕꯤꯒꯤ ꯃꯆꯦꯗꯣ
ꯑꯣ ꯑꯣ ꯑꯣ ꯑꯗꯨꯗꯣ ꯑꯗꯨ ꯃꯥꯅ ꯍꯥꯏꯕ ꯑꯗꯨꯒꯤ ꯑ ꯑꯣꯏꯅ ꯑꯁ ꯈꯪꯗꯣꯏꯅꯦ ꯑꯩꯩꯅ ꯁꯤꯁꯦ ꯃꯤꯒ ꯌꯦꯡꯕ ꯉꯝꯒꯗꯧ ꯃꯥꯟꯗꯦ ꯌꯦꯡꯉꯣꯏ ꯏꯁ ꯑꯁꯤꯗ ꯑꯩꯈꯣꯏ ꯌꯨꯝꯗ ꯏꯊꯟꯅ ꯌꯦꯡꯉꯤꯅꯤ ꯍꯥꯏꯕ
ꯑꯥ ꯑꯉꯥꯡꯈꯣꯏ ꯂꯥꯛꯇ꯭ꯔꯗꯤ ꯅꯣꯏ ꯌꯨꯝꯗ ꯌꯦꯡꯕꯁꯨ ꯌꯥꯏꯗ
ꯍꯣꯏ ꯑꯩꯈꯣꯏ ꯌꯨꯝꯗ ꯌꯦꯡꯕꯁꯨ ꯌꯥꯏꯑꯦ ꯍꯧꯖꯤꯛꯇꯤ ꯆꯥꯎꯈ꯭ꯔꯕꯅꯤꯅꯀꯣ
ꯅꯣꯏꯁꯨ ꯍꯣꯁꯇꯦꯜ ꯑꯉꯥꯡꯈꯩ ꯂꯥꯛꯑꯗꯤ ꯅꯨꯡꯉꯥꯏꯇꯦꯕ ꯃꯔꯁꯨ
ꯁꯤꯗꯤ ꯂꯥꯛꯂꯣꯏꯌꯦ ꯐꯥꯏꯅꯦꯜꯗ ꯂꯥꯛꯈ꯭ꯔꯅꯤ꯫
ꯎ ꯑꯗꯨꯗꯤ ꯅꯣꯏꯗ ꯌꯦꯡꯕꯁꯨ ꯌꯥꯏꯅꯦ ꯑꯗꯨꯗꯤ ꯑꯗꯨꯝ꯫
ꯍꯣꯏ ꯑꯗꯣ ꯑꯩꯅ ꯑꯁ ꯂꯩꯈꯤꯔꯣꯏꯁꯦ ꯍꯥꯏꯅ ꯍꯥꯏꯕ ꯕ ꯃꯦꯠꯀꯗꯧꯕ ꯑꯣꯏꯕꯅꯤꯅ ꯍꯣꯔꯦꯟ ꯑꯗꯨꯝ ꯂꯩꯔꯁꯨ ꯌꯥꯏꯑꯕꯀꯣ ꯕꯣꯏꯂꯔꯗꯨ ꯁꯤꯗꯁꯨ ꯌꯣꯜꯂꯦꯅ꯫
ꯇꯧꯒꯅꯤ ꯅꯨꯄꯤꯅ ꯃꯥꯗꯨꯗꯤ ꯌꯥꯎꯔꯣꯏꯗꯕ ꯃꯥꯜꯂꯦ ꯃꯃꯥꯡꯒꯤ ꯃꯥꯏ ꯅꯨꯄꯥ ꯂꯥꯛꯄꯅꯤꯅ ꯍꯟꯗꯛꯁꯦ꯫
ꯍꯣꯏ꯫
ꯕꯣꯜ ꯌꯦꯡꯕꯁꯨ ꯂꯛꯇꯦ ꯃꯥ ꯂꯛꯑꯗꯤ ꯅꯨꯡꯉꯥꯏꯕꯅꯦ ꯑꯗꯨꯁꯣ ꯉꯔꯥꯡ ꯉꯝꯗꯕ ꯅꯨꯄꯤꯗꯣ ꯑꯗꯨꯗꯣ ꯀꯔꯤꯁꯨ ꯍꯥꯏꯔꯛꯇꯕ꯭ꯔꯣ꯫ ꯋꯥꯔꯤ ꯂꯤꯗ꯭ꯔꯕ꯭ꯔꯣ꯫ ꯋꯥꯔꯤ ꯂꯤꯔꯛꯇ꯭ꯔꯕ꯭ꯔ ꯉꯝꯗꯕ ꯅꯨꯄꯤꯗꯣ꯫
ꯑꯣ ꯃꯥꯅ ꯍꯥꯏꯌꯦ ꯌꯥꯝ ꯆꯥꯛꯑꯦ ꯍꯥꯏꯅ꯫
ꯑꯗꯨꯏ ꯑꯩꯅ ꯀꯔꯤꯗꯤ ꯎꯄꯥꯏ ꯂꯩꯕ꯭ꯔꯥ ꯅꯪꯅ ꯆꯥꯛꯂꯁꯨ ꯍꯣꯏꯔꯦꯟ ꯍꯥꯏꯔꯛꯀꯅꯦꯕ
ꯑꯩꯗꯤ ꯌꯥꯝ ꯅꯣꯛꯅꯤꯡꯂꯛꯈ꯭ꯔꯦꯗ ꯃꯣꯏ
ꯑꯗꯣ ꯑꯩ ꯉꯔꯥꯡꯗꯤ꯫ ꯑꯗꯨꯝ ꯉꯁꯤꯁꯦ ꯃꯣꯏꯒꯤ ꯚꯤꯗꯤꯑꯣ ꯌꯦꯡꯉꯔꯒ ꯑꯩꯅ ꯀꯣ ꯀꯞꯄꯁꯦ ꯅꯠꯇꯦ ꯑꯩꯈꯣꯏꯒꯤ ꯑꯩꯅ ꯁꯞꯄꯣꯔꯠ ꯇꯧꯕ ꯅꯨ ꯅꯨꯄꯥꯗꯣ ꯑꯗꯨꯒꯤ ꯚꯗꯤꯑꯣ ꯌꯥꯝ ꯅꯨꯡꯁꯤ ꯅꯨꯡꯁꯤꯕ ꯎꯑꯦꯕ ꯉꯁꯤ꫰
ꯎꯝ꯫ ꯑꯗꯨꯁꯨ ꯃꯣꯏꯗꯤ ꯌꯥꯝ ꯌꯥꯝ ꯀꯔꯤꯔꯥ ꯀꯥꯞꯄꯒꯨꯝꯕ ꯄꯥꯎꯗꯤꯀꯣ ꯉꯔꯥꯡꯈꯣꯏꯗꯤ
ꯉꯔꯪꯗꯤ ꯀꯞꯇ꯫
ꯎꯝ ꯑꯗꯨ ꯃꯣꯏ ꯏꯟꯇꯔꯚꯤꯌꯨꯒꯨꯝꯕ ꯇꯧꯔꯁꯨ ꯀꯥꯞꯇꯕꯅꯦ꯫ ꯑ ꯐ꯭ꯔꯥꯟꯁꯇ ꯑꯍꯩꯕ ꯅꯨꯄꯥ ꯑꯗꯨꯁꯨ ꯐꯖꯅ ꯉꯥꯡꯉꯤ ꯃꯥꯗꯨ꯫ ꯉꯝꯕ ꯉꯝꯗꯕ ꯍꯥꯏꯕꯗꯤ ꯑꯃꯅ ꯑꯗꯨꯝ ꯉꯝꯕ ꯇꯥꯕꯅꯤꯒꯨꯝꯕ ꯍꯥꯏꯔ
ꯍꯣꯏ ꯑꯗꯨ ꯎꯝ ꯃꯣꯏꯗꯣ ꯁꯥꯟꯅꯗ꯭ꯔꯤꯉꯩꯗ ꯏꯟꯇꯚꯤꯌꯨ ꯇꯧꯕꯅꯦꯕꯀꯣ ꯅꯍꯥꯟ ꯁꯥꯟꯅ ꯇꯗ꯭ꯔꯤꯉꯩꯗ ꯑꯗꯨ ꯂꯦꯃꯤꯟꯅ ꯁꯨꯃꯥꯏꯅ ꯍꯥꯏꯕꯅꯦꯕ ꯃꯤꯅ ꯅꯪ ꯃꯣꯏꯒꯁꯅꯕꯗꯨ ꯑꯗꯨꯝ ꯀꯩꯅꯣ ꯇꯧꯗ꯭ꯔꯥ ꯀꯤꯗ꯭ꯔꯥꯒꯨꯝꯕ ꯍꯥꯏꯕꯅꯦ ꯍꯥꯏꯗꯕ ꯑꯗꯨꯒꯤꯃꯤꯠꯅ ꯀꯤꯗꯦ ꯍꯥꯏꯅ ꯍꯥꯏꯕ ꯀꯔꯤꯒꯤ ꯍꯥꯏꯔꯒ ꯑꯩꯈꯣꯏꯗꯤ ꯁꯅꯥ ꯆꯨꯁꯥꯟꯅꯗ꯭ꯔꯤ ꯑꯗꯣ ꯃꯣꯏꯒ ꯁꯥꯟꯅꯕ ꯀꯥꯟꯗ ꯑꯩꯈꯣꯏ ꯉꯝꯕ ꯉꯝꯗꯕ ꯍꯥꯏꯕꯗꯣ ꯂꯩꯇ꯭ꯔꯤ ꯑꯗꯨꯅ ꯑꯗꯨꯝ ꯌꯦꯡꯅꯤꯡꯉꯦ ꯍꯥꯏꯅ ꯍꯥꯏꯕꯅꯦꯕ꯫
ꯎꯝ꯫
ꯑꯗꯨꯒ ꯃꯣꯏꯅ ꯁꯦꯡꯕꯒꯤ ꯉꯝꯕ ꯋꯥꯅꯤꯗ꯫
ꯑꯦꯝ ꯕꯥꯄꯦꯗꯨ ꯐꯖꯅ ꯌꯥꯝ ꯅꯨꯡꯁꯤꯌꯦ꯫
ꯁꯤꯀꯣ ꯎꯇꯦ ꯉꯔꯥꯡꯁꯦ ꯃꯣꯏꯁꯦ ꯗꯥꯎꯁꯨ ꯗꯥꯎ ꯂꯩꯇꯕꯒꯨꯝ ꯇꯧꯋꯦ꯫
ꯍꯣꯏ ꯑꯗꯨ ꯃꯣꯏ ꯁꯥꯟꯅꯕ ꯏꯁꯇꯥꯔꯁꯨ ꯃꯍꯧꯁꯥꯒ ꯃꯣꯏꯗꯣ꯫ ꯀꯩꯅꯣꯈꯣꯏ ꯁꯣꯏꯗꯅ ꯍꯣꯡꯂꯝꯒꯅꯤꯕ ꯏꯁꯄꯦꯟ ꯈꯣꯏ ꯁꯨ ꯃꯤ꯫ ꯁꯥꯟꯅꯕꯗꯣ ꯃꯍꯧꯁꯥꯒꯨꯝꯅ ꯁꯥꯟꯅꯔꯣꯏꯕ ꯃꯣꯏꯁꯨ꯫
ꯍꯣꯏ ꯃꯣꯏꯁꯨ ꯐꯖꯅ ꯄ꯭ꯔꯦꯛꯇꯤꯁ ꯇꯧꯔꯝꯒꯅꯤꯀꯣ ꯃꯣꯏ ꯁꯅꯥꯕꯨꯗꯣ ꯄꯨꯔꯥ ꯆꯦꯟꯖ ꯇꯧꯋꯦ ꯉꯔꯥꯡꯗꯤꯀꯣ꯫
ꯎꯝ ꯑꯗꯨꯒꯤ ꯃꯣꯏꯗꯣ ꯈꯪꯕ ꯉꯝꯗ꯭ꯔꯦꯕ ꯑꯗꯨꯅ ꯃꯤ ꯀꯗꯔꯒꯨꯝꯕ ꯑꯗꯨꯕ ꯁꯨ ꯑꯥꯏꯗꯤꯌꯥ ꯇꯧꯗ꯭ꯔꯥ ꯃꯣꯏꯁꯨ꯫
ꯍꯣꯏ꯫
ꯑꯁ ꯌꯥꯔꯦꯗ ꯑꯩꯈꯣꯏ ꯉꯁꯤꯒꯤ ꯑꯩꯈꯣꯏꯒꯤ ꯄꯥꯔꯇꯤ꫰꫰
ꯑꯗꯨꯅꯦ ꯑꯩ ꯉꯁꯤ ꯅꯨꯃꯤꯠ
ꯑꯩꯁꯦ ꯋꯥꯈꯜ ꯈꯜꯂꯤꯅꯤ ꯉꯁꯥꯏꯗꯒꯤ ꯌꯦꯡꯁꯤꯔꯥ ꯌꯦꯡꯉꯨꯁꯤꯔ ꯈꯟꯁꯤ꯫
ꯑꯩꯁꯨꯅꯦ ꯉꯁꯤ ꯅꯨꯃꯤꯠꯁꯦ ꯌꯦꯡꯁꯤꯔꯥ ꯌꯦꯡꯇꯣꯏꯁꯤꯔꯥ ꯑꯗꯨꯝ ꯇꯧꯔꯒ ꯂꯩꯕ ꯌꯦꯡꯁꯨ ꯌꯦꯡꯅꯤꯡꯕ꯫
ꯐꯔꯦ ꯉꯝꯗ꯭ꯔꯗꯤ ꯇꯨꯝꯃꯒ ꯌꯥꯔꯣꯏꯕ
ꯑꯁ ꯌꯥꯔꯣꯏ ꯑꯁꯦꯡꯕꯒꯤ ꯌꯥꯔꯣꯏ
ꯑꯗꯨ ꯍꯌꯦꯡꯗꯕꯤ ꯇꯨꯃꯤꯟꯅ ꯇꯨꯝꯁꯦꯔ ꯈꯜꯂ ꯑꯃꯨꯛ ꯌꯦꯡꯁꯤ ꯌꯦꯡꯅꯤꯡꯕ ꯍꯥꯏꯕꯗꯣ
ꯗꯥꯍꯎ ꯐꯅ ꯉꯝꯃꯦ ꯈꯜꯂꯁꯦꯕꯀꯣ ꯃꯣꯏꯒ ꯇꯅꯒꯗꯧꯕ ꯃꯤꯁꯦ ꯈꯔ ꯀꯤꯌꯦ
ꯑꯁ ꯑꯗꯨꯕꯨ ꯌꯥꯔꯦꯗ ꯐꯅꯜ ꯉꯥꯛꯇ ꯀꯥꯔꯗꯤꯌꯦ
ꯎꯝ
ꯀꯅꯥ ꯏꯪ ꯈꯥꯡꯅ ꯉꯝꯕꯁꯨ ꯍꯥꯏꯕ ꯌꯥꯎꯔꯦ ꯑꯗꯨꯗꯤ ꯃꯣꯏꯁꯨ
ꯎ
ꯃꯣꯏꯁꯨ ꯅꯍꯥꯟ ꯍꯥꯏꯕꯗꯨꯗꯤ ꯑꯩꯈꯣꯏ ꯕꯦꯁ ꯂꯦꯚꯦꯜꯗ ꯑꯩꯈꯣꯏ ꯅꯪꯉꯤꯅꯤ ꯑꯩꯈꯣꯏꯒꯤ ꯑꯦꯕ꯭ꯔꯤꯊꯤꯡ ꯀꯩꯩꯅꯗꯔ
ꯍꯣꯏ ꯑꯗꯨꯃꯥꯏꯅꯗꯤ ꯍꯥꯏꯕꯅꯤ ꯑꯗꯣ ꯉꯔꯥꯡꯁꯨ ꯎꯝ ꯀꯩꯅꯣ ꯉꯔꯥꯡꯁꯨ ꯑꯗꯨꯝ ꯍꯥꯏꯌꯦꯅꯀꯣ ꯃꯤꯅ ꯍꯁꯕꯦꯟ ꯀꯣ ꯉꯝꯂꯣꯏ ꯉꯝꯂꯣꯏ ꯑ ꯐ꯭ꯔꯥꯟꯁ ꯀ ꯑꯣꯏꯅ ꯉꯝꯒꯅꯤ ꯍꯥꯏꯅ ꯉꯔꯥꯡꯁꯨ ꯌꯥꯝ ꯍꯥꯏꯕꯅꯦ ꯃꯤꯅ
ꯅꯥꯟ ꯑꯗꯨꯝ ꯌꯥꯗꯦꯕ ꯃꯤꯗꯣ
ꯎꯝ ꯆꯦꯡꯁꯄꯨꯗꯤ ꯑꯗꯨꯝ ꯇꯧꯔꯛꯑꯦ ꯃꯣꯏ ꯁꯥꯟꯅꯕ ꯈꯨꯗꯤꯡꯒꯤꯀꯣ
ꯎꯝ
ꯍꯩꯕꯒ ꯁꯤꯟꯅꯔꯗꯤ ꯍꯩꯕꯒꯨꯝ ꯇꯧꯋꯦ ꯍꯩꯇꯕꯒꯁ ꯅꯥꯔꯗꯤ ꯍꯩꯇꯕꯒꯨꯝ ꯇꯧꯋ ꯑꯗꯣ ꯍꯥꯏꯕ ꯅꯕ ꯃꯤꯅꯗꯤ ꯌꯦꯡꯕ ꯅꯨꯡꯉꯥꯏꯌꯦꯗ ꯉꯔꯥꯡꯁꯨ ꯑꯗꯨꯝ ꯌꯦꯡꯕ ꯅꯨꯡꯉꯥꯏꯌꯦꯀꯣ
ꯎꯝ ꯎꯝ ꯅꯨꯡꯉꯩ
ꯉꯔꯥꯡꯗꯨ ꯃꯣꯏꯗꯨ ꯍꯧꯖꯤꯛ ꯐ꯭ꯔꯥꯟꯁꯈꯣꯏꯗꯨ ꯒꯣꯜ ꯑꯃꯈꯛ ꯆꯪꯂꯗꯤꯀꯣ
ꯎꯝ ꯈꯔ ꯋꯥꯈꯟꯁꯨ ꯀꯩꯅꯣꯈꯣꯏ ꯐꯦꯟꯈꯣꯏꯗ ꯇꯨꯃꯤꯟꯅ ꯂꯩ ꯐꯔꯤꯗ
ꯉꯁꯤꯗꯤ ꯏꯁꯇꯦꯇꯁ ꯑꯃꯐꯥꯎ ꯊꯝꯗ꯭ꯔꯦ ꯍꯥꯏꯕ ꯀꯥꯟꯗ
ꯍꯗꯨꯅꯦꯕ ꯈꯔ ꯑꯦ ꯑꯦꯟꯇꯤ ꯃꯦꯁꯤ ꯐꯦꯟꯈꯣꯏꯗꯣ ꯈꯔ ꯇꯨꯃꯤꯟꯅ ꯂꯩꯈ꯭ꯔꯦ ꯑꯦ ꯐ꯭ꯔꯥꯟꯁ ꯈꯣꯏꯁꯨ ꯉꯝꯗꯕꯅꯤꯅ
ꯍꯣꯏ ꯍꯣꯏ ꯅꯣꯛꯞꯀꯅꯤ ꯀꯥꯏꯅ ꯍꯥꯏ ꯍꯥꯏꯌꯦꯕꯗ
ꯎꯝꯖꯗꯤ ꯗꯥꯎ ꯗꯥꯎꯅꯤꯗ
ꯎꯝ ꯑꯩꯈꯣꯏ ꯑꯩꯈꯣꯏ ꯌꯨꯝꯗꯤꯀꯣ ꯀꯛꯆꯦꯡꯅ ꯂꯣꯏꯔꯦꯕ꯭ꯔꯥ
ꯀꯛꯆꯤꯡ ꯍꯥꯏꯗꯤ ꯃꯤ ꯆꯤꯛꯄꯗꯨꯔꯣ ꯅꯠꯇ꯭ꯔꯒ
ꯍꯣꯏ ꯍꯣꯏ ꯈ꯭ꯔꯤ ꯇꯧꯕ꯭ꯔꯣ ꯈꯪꯗꯦ ꯑꯁ ꯀꯌꯥꯃꯨꯛꯁꯨ ꯂꯩꯕ꯭ꯔꯥ ꯉꯁꯥꯏꯁꯨ ꯈꯣꯏ ꯆꯥꯛ ꯆꯕ ꯀꯟꯗ ꯁꯤ ꯎꯝ ꯂꯝ ꯆꯠꯀꯟꯕ ꯅꯨꯄꯤꯗꯣ ꯃꯥꯒꯤꯐꯝ ꯐꯐꯝꯐꯝꯗꯒꯤ ꯑꯣ ꯃꯌꯥꯝ ꯂꯥꯛꯄꯅꯦ ꯀꯗꯥꯏꯗꯒꯤ ꯂꯥꯛ ꯎ ꯈꯪ ꯑꯗꯨꯗꯨꯗꯤ ꯎꯕꯣ ꯀꯥꯟ
ꯑꯦ ꯑꯃꯨꯕꯗꯨꯔꯣ ꯅꯠꯇ꯭ꯔꯒ ꯑꯉꯥꯡꯕ ꯑꯆꯥꯎꯗꯨꯔꯣ
ꯀꯗꯨ
ꯑꯣ ꯑꯗꯨ ꯅꯝꯅꯤꯗꯨ ꯆ ꯁꯋꯥꯁ
ꯅꯥꯕꯅꯦ ꯑꯗꯨꯅꯦ ꯉꯔꯥꯡ ꯑꯩꯗꯣ ꯉꯔꯥꯡꯁꯨ ꯑ ꯑꯁꯤꯗꯒꯤ ꯂꯥꯛꯑꯔꯒ ꯃꯄꯥꯟ ꯊꯣꯛꯀꯦ ꯍꯥꯏꯅ ꯊꯣꯛꯄ ꯀꯥꯟꯗ
ꯎꯝ
ꯂꯣꯏꯔꯦ ꯃꯅꯨꯡꯗ ꯀꯛꯆꯤꯡ ꯃꯌꯥꯝꯗꯨ ꯀꯔꯤ ꯑꯩꯈꯣꯏꯁꯨ ꯃꯌꯥꯝ ꯑꯃ ꯂꯩꯌꯦꯡ ꯈꯪꯗꯀꯥꯟ ꯀꯔꯤ ꯇꯧꯕ꯭ꯔꯥ ꯈꯪꯗꯦ
ꯅꯣꯡ ꯆꯨꯒꯦꯗꯧꯕ ꯌꯥ ꯅ ꯑꯦ ꯉꯔꯥꯡ ꯑꯩꯈꯣꯏ ꯌꯨꯝꯁꯨ ꯌꯥꯝ ꯂꯩꯔꯝꯅꯤꯅ ꯅꯣꯡ ꯆꯨꯄꯟ
ꯍꯣꯏ ꯏꯁꯤꯡ ꯆꯥꯎꯒꯦ ꯇꯧꯕ꯭ꯔꯥ ꯀꯔꯤꯔꯣ
ꯎꯝ
ꯑꯗꯨꯃꯥꯏꯅ ꯄꯔꯦꯡꯅ ꯆꯠꯂꯗꯤ ꯏꯁꯤꯡꯁꯦ ꯆꯥꯎꯒꯜꯂꯦ ꯍꯥꯏꯌꯦꯕ
ꯅꯣꯡ ꯆꯨꯁꯨ ꯆꯨꯔꯦ ꯑꯗꯨꯃꯥꯏꯅ ꯇꯧꯔꯒ ꯐꯃꯨꯡꯗꯒ
ꯅꯠꯇꯦ ꯅꯪ ꯉꯁꯤ ꯄꯨꯡ ꯀꯌꯥꯗ ꯍꯧꯒꯠꯄ꯭ꯔꯣ
ꯑꯩꯔꯣ ꯄꯨꯡ ꯇꯔꯨꯛ ꯃꯈꯥꯏ ꯇꯥꯔꯦ ꯑꯩ ꯍꯧꯒꯠꯄꯗꯣ
ꯎꯝ ꯎꯁ ꯑꯩꯅ ꯍꯧꯒꯠꯄꯗꯤ ꯀꯩꯅꯣ ꯇꯥꯔꯦꯍꯦ ꯁꯕꯦꯟ ꯐꯤꯐꯇꯤ ꯐꯣꯔ
ꯅꯪ ꯇꯨꯏꯁꯟ ꯇꯧꯗ꯭ꯔꯣ ꯉꯁꯤ
ꯈꯪꯗꯦ ꯂꯩꯔꯝꯃꯦ ꯑꯗꯨꯝ ꯔꯣꯇꯤꯟ ꯀꯣꯜ ꯁꯦꯚꯦꯟ ꯐꯣꯔ ꯐꯤꯐꯇꯤ ꯐꯣꯔ ꯇꯥꯈ꯭ꯔꯦ
ꯑꯣ ꯑꯩꯗꯤ ꯄꯜꯗꯦ ꯍꯧꯗꯣꯛꯄꯒꯤ ꯑꯗꯨꯝ ꯂꯧꯈ꯭ꯔꯦ
ꯅꯪꯒꯤ ꯇꯨꯏꯁꯟꯗꯤꯐ ꯃꯁꯥꯁꯨ ꯊꯦꯡꯕꯨꯗꯨꯕꯣ
ꯍꯣꯏ ꯑꯗꯨ ꯊꯦꯡꯅꯁꯨ ꯁꯚꯦꯟ ꯊꯔ ꯁꯚꯦꯟ ꯈꯔ ꯍꯦꯜꯂꯒ ꯑꯗꯨꯝ ꯍꯧꯕꯅꯦꯕ
ꯎꯝ
ꯑꯗꯣ ꯉꯁꯤꯗꯤ ꯊꯦꯡꯃꯟꯈ꯭ꯔꯕ ꯑꯗꯨꯒꯤ ꯑ ꯑꯥ ꯃꯈꯥꯒꯤ ꯅꯨꯄꯤꯗꯨꯅ ꯔꯣꯇꯤꯟ ꯉꯛꯇ ꯑꯗꯨꯝ ꯈꯜꯂꯒ ꯈꯨꯝꯍꯟꯈ꯭ꯔꯣꯅ ꯍꯥꯏꯕ
ꯎꯝ ꯍꯣꯏ ꯃꯥꯁꯨ ꯊꯦꯡ ꯈꯥꯡ ꯐꯨꯠꯕꯣꯜ ꯃꯇꯝꯅꯤꯅ
ꯂꯣꯏꯅ ꯉꯥꯏꯅꯈ꯭ꯔꯕꯗꯨꯕꯨ ꯑꯦ ꯀꯔꯤꯅꯣ ꯅꯣꯏ ꯄꯨꯡ ꯀꯌꯥꯗ ꯍꯟꯕ꯭ꯔꯣ ꯉꯁꯤ
ꯑꯁ ꯊꯦꯡꯅ ꯍꯟꯒꯅꯤꯗ ꯑꯩ ꯊꯥꯕꯛ ꯑꯃ ꯂꯩꯕ ꯏꯅꯥꯎ ꯅꯨꯄꯥꯗꯣ ꯃꯃꯤꯠ ꯌꯦꯡꯕ ꯆꯠꯁꯦ ꯍꯥꯏꯕ
ꯑꯣ ꯉꯁꯤꯔꯣ ꯃꯥ ꯌꯦꯡꯅꯕꯍꯥꯏꯗꯨ ꯀꯔꯤꯅꯣ ꯃꯣꯏꯗꯣ ꯉꯁꯤ ꯍꯥꯞꯐ ꯍꯣꯂꯤꯗꯦ ꯊꯥꯕ꯭ꯔꯣ
ꯊꯥꯗꯦ ꯃꯥꯗꯣ ꯉꯁꯤ ꯁꯨꯇꯤ ꯂꯧꯕꯅꯦꯕ ꯃꯥ ꯃꯥ
ꯅꯠꯇꯦ ꯑꯩꯈꯣꯏ ꯁꯤꯗ ꯀꯩꯅꯣꯈꯣꯏꯁꯨ ꯂꯩꯌꯦ ꯏꯌꯥꯝꯕ ꯈꯣꯏꯁꯨ
ꯐꯪꯗꯦꯍꯦ ꯑꯗꯨꯗꯤ
ꯑꯗꯨꯒ ꯀꯩꯅꯣ ꯏꯆꯥ ꯅꯨꯨꯄꯥꯁꯨ ꯂꯥꯛꯑꯦ ꯁ꯭ꯀꯨꯜ ꯀꯥꯗꯕ꯭ꯔꯥ ꯀꯥꯔꯤꯔꯥ
ꯃꯥꯗꯤ ꯁ꯭ꯀꯨꯜ ꯆꯠꯇꯦ ꯉꯁꯤꯗꯣ ꯑꯥ ꯃꯥ ꯃꯇꯩ ꯊꯤꯟꯕ ꯇꯠꯂꯦ
ꯑꯣ ꯀꯩꯅꯣꯗꯣ
ꯎꯝ
ꯑ ꯑꯗꯨꯗꯤ ꯉꯁꯤ ꯍꯥꯐ ꯍꯣꯂꯤꯗꯦꯒꯨꯝꯕ ꯊꯥꯒꯗꯧ ꯃꯥꯜꯂꯦ
ꯍꯣꯏ ꯍꯣꯏ ꯑꯣꯏꯔꯝꯒꯅꯤ
ꯃꯣꯏ ꯃꯅꯥꯛꯇ ꯃꯤꯁꯨ ꯁꯤꯌꯦ ꯍꯥꯏꯕꯒꯨꯝ ꯇꯧꯋꯦ
ꯃꯣꯏꯁꯦ
ꯈꯪꯗꯦ ꯂꯥꯛꯑꯦ ꯑꯗꯨꯝ ꯂꯩꯌꯦ ꯉꯁꯥꯏ ꯑꯁꯦ ꯏꯅꯥꯎꯅꯨꯄꯥꯁꯨ ꯂꯥꯛꯑꯦ
ꯎꯝ
ꯀꯗꯥꯏꯗꯔꯣ ꯆꯥꯟꯗꯦꯜꯗꯔꯣ
ꯍꯣꯏ ꯗꯤꯁꯇ꯭ꯔꯤꯛ ꯍꯣꯁꯄꯤꯇꯥꯜꯗꯥ
ꯅꯍꯥꯟ ꯃꯥꯅ ꯀꯛꯆꯤꯡꯗ ꯌꯦꯡꯕꯗꯣ ꯑꯩꯈꯣꯏꯅꯤ ꯅꯠꯇ꯭ꯔꯣ ꯌꯦꯡꯕ ꯆꯠꯄꯗꯣ
ꯍꯣꯏ ꯑꯗꯨꯗꯤ ꯀꯩꯅꯣ ꯅꯠꯇꯦ ꯑꯗꯨꯅ ꯃꯌꯥꯒꯤꯅꯦ ꯃꯃꯤꯠ ꯅꯠꯇꯦ
ꯎꯝ ꯍꯧꯖꯤꯛꯅ ꯑꯃꯨꯛ ꯃꯤꯠ ꯅꯥꯕ
ꯍꯥꯥ
ꯍꯧꯖꯤꯛ ꯃꯤꯠ ꯅꯥꯕ꯭ꯔꯣꯕꯥ ꯃꯥꯗꯣ
ꯎꯝ
ꯃꯤꯠ ꯅꯥꯕ꯭ꯔꯣꯕ
ꯍꯣꯏ ꯃꯤꯅ ꯍꯥꯏꯌꯦ ꯑꯗꯨꯒ ꯃꯥꯏꯃꯤꯠꯗꯣ ꯋꯥꯏꯠ ꯀ‌ ꯋꯥꯏꯠ ꯇꯣ ꯂꯩꯕ ꯀꯦ ꯇꯔꯦꯠ ꯇꯣ ꯑꯗꯨꯒ ꯑꯗꯨꯒꯤ ꯑꯗꯨ ꯌꯦꯡꯕ ꯆꯠꯁꯦ ꯍꯥꯏꯅ ꯆꯥꯎꯔꯗꯤ ꯃꯃꯤꯠ ꯈꯨꯝꯔꯒ ꯎꯔꯣꯏꯅ ꯂꯧꯔꯤꯉꯩꯗ
ꯈꯔ ꯉꯟꯅ ꯆꯠꯄ ꯌꯥꯗ꯭ꯔꯣ
ꯃꯥꯗꯤ ꯏꯝꯐꯥꯜ ꯆꯠꯄꯒꯤ ꯃꯤ ꯑꯃ ꯍꯜꯂꯦ ꯑꯗꯨ ꯑꯩꯁꯨ ꯀ꯭ꯂꯥꯁ ꯂꯩꯔꯤꯕꯕꯅꯦ ꯑꯗꯣ ꯑꯗꯨ ꯃꯥꯅ ꯆꯠꯈꯤ ꯁꯦꯡꯕꯒꯤ ꯍꯟꯕ ꯁꯨꯛꯇꯤ ꯂꯧꯔꯒ
ꯎꯝ ꯁꯥꯏ ꯁꯤꯒꯦ ꯇꯧꯔꯦ ꯁꯥꯕꯅ ꯇꯨꯔꯦꯟꯗ ꯏꯔꯨꯔꯥꯒ ꯂꯩꯔꯗꯤ ꯀꯌꯥꯝ ꯅꯨꯡꯉꯥꯏꯅꯤ
ꯑꯩꯈꯣꯏ ꯏꯆꯦ ꯆꯥꯎꯕꯤꯗꯣ ꯂꯩꯇ꯭ꯔꯣ ꯁꯤꯗꯦ
ꯂꯩꯌ‌ꯦ ꯃꯣꯏ ꯌꯨꯝꯗ ꯂꯩꯌꯦ ꯑꯩ ꯃꯥ ꯐꯤ ꯁꯥꯔꯒ ꯂꯩꯌꯦ
ꯑꯦ ꯃꯥꯗꯤ ꯌꯥꯝ
ꯑꯗꯨꯅꯦꯕ ꯃꯥꯁꯨ ꯉꯁꯤꯗꯤ ꯌꯦꯡ ꯉꯣꯏ ꯍꯥꯏꯌꯦ
ꯀꯔꯤꯒꯤꯔꯥ
ꯃꯥꯒꯤ ꯐꯦꯟꯁꯨ ꯅꯠꯇ꯭ꯔꯥꯒ
ꯃꯥꯗꯤ ꯌꯦꯡꯉꯣꯏ ꯍꯥꯏꯔꯦ ꯍꯦꯛꯇꯥ ꯂꯩꯔꯝꯃꯤꯗ
ꯍꯌꯦꯡ ꯂꯧ ꯆꯠꯀꯅꯤ ꯍꯥꯏꯌꯦ ꯃꯥ
ꯑꯣ ꯈꯪꯗꯦ ꯑꯗꯨ ꯑꯣꯏꯗꯤ ꯅꯠꯇ꯭ꯔꯗꯤ ꯑꯗꯨꯝ ꯂꯩꯗꯤ ꯂꯩꯔꯝꯕꯅꯤ ꯅꯍꯥꯟꯁꯨ ꯌꯦꯡꯉꯣꯏ ꯍꯥꯏꯔꯒ ꯍꯦꯛꯇ ꯐꯝꯔ ꯂꯩꯔꯝꯃꯤꯅꯦ ꯑꯗꯨꯃꯥꯏꯅ
ꯑꯗꯣ ꯉꯁꯤꯗꯤ ꯆꯠꯀꯗꯧ ꯃꯥꯟꯗ꯭ꯔꯕ ꯌ‌ꯦꯡꯒꯗꯧ ꯃꯥꯟꯗ꯭ꯔꯦ ꯉꯁꯤꯗꯤ
ꯎꯝ ꯍꯣꯏꯗ ꯃꯥꯗꯤ ꯁꯞꯄꯣꯔꯠꯁꯨ ꯇꯧꯗꯦ ꯕꯤꯠ ꯂꯩꯇꯦ ꯃꯥꯅ ꯌꯦꯡꯕꯗꯨ
ꯍꯣꯏ ꯑꯃ ꯐꯥꯎ ꯁꯞꯄꯣꯔꯠ ꯇꯧꯗꯦꯕ ꯃꯥꯗꯤ ꯆꯨꯝꯅ ꯑꯗꯨꯝ ꯌꯦꯡꯕꯅꯦꯕ
ꯑꯗꯨꯅꯦ ꯌꯥꯝ ꯄꯤꯁ ꯇꯥꯗꯅ ꯒ꯭ꯌꯥꯟ ꯇꯥꯅꯒ ꯌꯦꯡꯉꯦꯕ ꯃꯥ ꯐꯨꯠꯕꯣꯜ ꯈꯨ ꯌꯦꯡꯗꯣ